ꯍꯜꯂꯣ ꯇꯥꯕ꯭ꯔꯣ
ꯍꯜꯂꯣ
ꯍꯜꯂꯣ
ꯍꯜꯂꯣ
ꯍꯜꯂꯣ ꯇꯥꯕ ꯇꯥꯔꯦ ꯇꯥꯕ꯭ꯔꯣ ꯇꯥꯏ ꯇꯥꯏꯌꯦ ꯀꯩꯅꯣ ꯅꯪꯅ ꯑꯩꯒꯤ ꯗꯥꯏꯂꯣꯛ ꯍꯨꯔꯥꯜꯂꯤꯗꯤ ꯆꯞ ꯃꯥꯅꯩ
ꯀꯩꯅꯨꯍꯦ ꯇꯥꯅꯤꯡꯗꯦ
ꯑꯩꯗꯣ ꯐꯤ ꯁꯨꯨꯔꯨꯕ ꯑꯗꯨꯒꯤꯅꯤꯗ
ꯅꯪꯉꯣꯟꯗ ꯀꯅꯥ ꯐꯤꯁꯨ ꯍꯥꯏꯒꯦ
ꯐꯤꯗꯣ ꯐꯖꯅ ꯁꯨꯗꯕ ꯀꯨꯏꯔꯦ ꯄꯨꯜꯂꯞ ꯑꯗꯨꯒꯤꯅꯤ ꯁꯪꯗꯕ ꯑꯩ ꯑꯗꯨꯒꯤ
ꯁꯪꯗꯔꯗꯤ ꯑꯩꯉꯣꯟꯗ ꯍꯥꯏꯔꯛ ꯌꯥꯗꯔꯣ ꯑꯩꯅ ꯁꯨꯕꯤꯅꯤꯗꯅ
ꯌꯥꯔꯦ ꯑꯆꯥꯕ ꯃꯤꯅ ꯅꯣꯛꯄ ꯇꯥ ꯔꯦ
ꯀꯩꯔꯥꯗꯤ ꯌꯥꯝ ꯐꯕꯅꯤ ꯀꯩꯏꯝ ꯈꯜꯂꯣꯏ
ꯇꯣꯏꯟꯇꯤꯒ ꯀꯩꯅꯣ ꯁꯨꯔꯕ ꯑꯗꯨꯗꯤ
ꯊꯔꯇꯤ ꯁꯨꯗꯣꯏꯅꯦ
ꯀꯌꯥꯅꯣ
ꯇꯣꯏꯟꯇꯤ ꯐꯣꯔ ꯁꯤꯖꯤꯒ ꯁꯤꯅ ꯇꯣꯏꯟꯇꯤ ꯐꯣꯔ
ꯑꯥ ꯑꯗꯨꯗꯤ ꯊꯥꯔꯇꯤ ꯁꯨꯒꯨꯝ ꯇꯧꯗꯥꯏꯅꯦ ꯑꯃ ꯋꯥꯠ
ꯃꯥꯅꯦ ꯊꯥꯔꯇꯤ ꯁꯨꯗꯣꯔ ꯇꯣꯏꯟꯇꯤ ꯐꯣꯔ ꯇꯣꯏꯟꯇꯤ ꯒ ꯀꯥꯌꯥꯅꯣꯝ ꯑꯣꯏꯔꯝꯃꯅꯤ ꯁꯨꯗ꯭ꯔꯣꯕꯅꯤ ꯁꯨꯗ꯭ꯔꯣꯕꯅꯤ ꯆꯦꯛꯄꯤꯌꯥ ꯇꯣꯏꯟꯇꯤ ꯅꯥꯏꯟ
ꯇꯣꯏꯟꯇꯤ ꯑꯩꯏꯠ ꯍꯣꯏ ꯑꯗꯨꯒꯨꯝꯕ ꯑꯣꯏꯔꯝꯃꯅꯤ
ꯅꯪꯁꯦꯐ ꯑꯗꯣꯝꯒꯤ ꯄꯨꯟꯁꯤꯗ ꯑꯗꯣꯝꯒꯤ ꯄꯨꯟꯁꯤꯗ ꯀꯔꯤ ꯑꯍꯣꯡꯕ ꯂꯥꯛꯀꯗꯧꯔꯤ
ꯅꯣꯅꯤꯇꯦ ꯔꯣꯠꯂꫭ
ꯃꯥꯅꯦ
ꯏꯃꯥꯏ ꯄꯦꯝꯃ ꯀꫭꯛꯀ ꯆꯤꯛꯑꯦ
ꯍꯥꯎ ꯀꯦꯅ ꯑꯥꯏ ꯃꯨꯚ ꯑꯣꯟ ꯋꯦꯟ ꯑꯥꯏ ꯃꯤꯂꯤꯡ ꯂꯞ ꯕꫭꯏꯆꯨ
ꯀꯜꯂꯨ ꯍꯦꯕ
ꯁꯦꯂꯨꯑꯦ ꯑꯩ ꯂ ꯑꯩ ꯂꯥꯛꯍꯧꯗꯦ ꯅꯪ ꯅꯨꯡꯉꯥꯏꯇ꯭ꯔꯤꯔꫭ
ꯊꯣꯛ ꯑꯣꯟꯊꯣꯛ ꯄꯩꯁꯥꯗꯣ ꯀꯝ ꯀꯥꯟ ꯆꯪꯉꯛꯇꯣꯏꯅꯣ ꯈꯪꯗꯦ ꯄꯩꯁꯥ ꯆꯪꯉꯛꯑꯗꯤ ꯐꯅꯤ
ꯀꯩꯔꯥ ꯄꯩꯁꯥ ꯈꯤꯠꯇ ꯊꯨꯅ ꯆꯪꯍꯟꯕꯤꯔꯛꯑꯣ
ꯗꯦꯠ ꯑꯩꯒꯤ ꯐꯤꯠꯁꯤꯅ ꯍꯧꯖꯤꯛꯅꯦ ꯐꯤꯐꯥ ꯉꯥꯛꯇ ꯑꯦꯝꯕꯥꯄꯦ ꯑꯃꯨꯛ ꯊꯣꯛꯂꯛꯀꯅꯤ ꯑꯣꯂꯤꯁ ꯑꯃꯨꯛ ꯊꯣꯛꯂꯛꯀꯅꯤ ꯑꯗꯨꯗꯒꯤ ꯕꯦꯂꯤꯡꯍꯝ ꯑꯃꯨꯛ ꯊꯣꯛꯂꯛꯀꯅꯤ ꯑꯗꯨꯗꯒꯤ ꯍꯂꯥꯟ ꯑꯃꯨꯛ ꯊꯣꯛꯂꯛꯀꯅꯤ ꯀꯤꯒ ꯔꯣꯅꯥꯜꯗꯣꯒꯗꯤ ꯊꯣꯛꯂꯛꯈꯤꯗ꯭ꯔꯦ
ꯌꯦꯅꯤꯡꯗꯦ
ꯅꯪ ꯀꯅꯥꯅꯣ ꯃꯊꯪ ꯁꯞꯄꯣꯔꯠ ꯇꯧꯗꯣꯏꯁꯦ ꯀꯅꯥꯝ ꯇꯧꯗ꯭ꯔꯕ
ꯀꯅꯥꯝ ꯇꯧꯗꯦ ꯑꯩꯈꯣꯏ
ꯀꯩꯒꯤꯅꯣ
ꯂꯣꯏꯔꯦ ꯕꯦꯟ ꯏꯠ ꯕꯦꯟ ꯏꯠ ꯂꯥꯏꯠ ꯕꯦꯛꯈꯝ ꯑꯅ ꯁꯤꯃꯅꯗꯣ ꯑꯗꯨꯏꯗꯨ ꯌꯦꯡꯉꯨ
ꯗꯦꯕꯤꯠ ꯕꯦꯀꯝꯒꯤ ꯀꯩꯅꯣꯔꯣ ꯍꯥꯏꯁꯦ ꯃꯨꯕꯤꯔꯣ
ꯅꯠꯇꯦ ꯕꯠ ꯀꯃꯥꯏꯅ ꯍꯥꯏꯗꯣꯏꯅꯣ ꯈꯟꯗ ꯑꯩꯁꯨ ꯌꯦꯡꯕ ꯀꯟꯅ ꯍꯧꯒꯠꯂꯛꯇ ꯉꯥꯏꯔ
ꯀꯩ ꯁꯦꯔꯤꯁꯂꫭ
ꯁꯦꯔꯤꯁ ꯅꯠꯇꯦꯗ ꯐꯤꯂꯝꯅꯦ
ꯀꯣꯟꯅ ꯌꯦꯡꯒꯦ ꯑꯩ ꯅꯣꯏ ꯍꯧꯖꯤꯛ ꯔꯤꯆꯥꯔꯖ ꯅꯨꯡꯆꯥꯔꯖꯀꯣ ꯍꯥꯞꯄꯔꯣꯏ ꯑꯩ ꯍꯧꯖꯤꯛ ꯈꯤꯇꯪ ꯃꯌꯥꯝꯗꯒꯤ ꯈꯤꯇꯪ ꯂꯥꯞꯊꯣꯛꯑꯒꯦ
ꯑꯦ ꯅꯪ ꯑꯩꯉꯣꯟꯗꯩ ꯂꯥꯞꯊꯣꯛꯅꯤꯡꯉꯕ
ꯂꯥꯞꯊꯣꯛꯅꯤꯡꯕ ꯅꯠꯇꯦ ꯑꯩ ꯈꯤꯇꯪ ꯏꯊꯟꯇ ꯃꯇꯝ ꯈꯔ ꯑꯃꯨꯛ ꯂꯩꯒꯦ
ꯌꯥꯏꯌꯦ ꯂꯥꯛꯞꯊꯣꯛꯅꯤꯡꯉꯗꯤ ꯂꯥꯞꯊꯣꯛꯅꯤꯡꯉꯦ ꯍꯥꯏꯌꫭ ꯑꯩꯈꯣꯏ ꯌꯥꯏ
ꯑꯁ ꯀꯥꯂꯤꯌꯥꯅ ꯇꯥꯕꯗ ꯌꯥꯝ ꯋꯥꯔꯝꯃꯅꯤ ꯈꯪꯉꯕ꯭ꯔꯥ ꯑꯋꯥꯕ ꯑꯃ ꯑꯣꯏꯔꯝꯃꯅꯤ
ꯑꯦ ꯃꯤ ꯋꯥꯗꯤ ꯂꯩꯔꯕꯅꯦ ꯑꯗꯨꯕꯨ ꯇꯣꯛꯑꫭ ꯉꯥꯡꯅꯔꯔꫭꯏꯁꯤ
ꯀꯩꯒꯤꯅꯣ ꯍꯥꯏꯁꯦ ꯑꯩ ꯅꯍꯥꯟꯆꯦ ꯃꯤꯔꯟꯗꯥꯗ ꯋꯥꯔꯤ ꯑꯃ ꯂꯤꯔꯛꯑꯦ ꯑꯩꯉꯣꯟ ꯅꯟꯗꯦꯁꯣꯔꯤꯒꯤ ꯀꯤꯕꯨ ꯀꯖꯩ ꯇꯥꯕꯗ ꯑꯗꯨꯒꯤ ꯋꯥꯔꯤꯗꯣ
ꯀꯔꯤ ꯋꯥꯔꯤꯕ
ꯃꯥꯗꯣ ꯃꯥꯒꯤ ꯅꯨꯄꯥ ꯀꯣꯏꯅ ꯀꫭꯏꯅꯔꯝꯕ ꯅꯨꯄꯤꯗꯣ ꯃꯌꯨꯝꯗꯩ ꯐꯥꯎꯔꯒ ꯃꯥꯏ ꯅꯨꯄꯥ ꯃꯌꯨꯝꯗ ꯊꯤꯟꯖꯜꯂꯦ ꯍꯥꯏꯕ ꯄꯥꯎ ꯑꯃ ꯇꯥꯏꯌꯦꯕ
ꯀꯔꯤꯕ ꯀꯩꯅꯣ ꯑꯩ ꯒ꯭ꯌꯥꯟ ꯇꯥꯗꯦ ꯍꯥꯏꯗꯤ
ꯆꯦꯃꯤꯔꯟꯗꯥꯅ ꯅꯟꯗꯦꯁꯣꯔꯤꯒꯤ ꯋꯥꯔꯤ ꯑꯃ ꯂꯤꯔꯛꯏꯕ
ꯑꯥ ꯀꯩ ꯋꯥꯔꯤ ꯈꯪꯗꯤꯌꯦ
ꯍꯥꯥ
ꯀꯩ ꯋꯥꯔꯤꯅꯣ ꯇꯥꯗ꯭ꯔꯤꯑꯦ ꯑꯩ
ꯑꯗꯨꯗ ꯀꯔꯤ ꯅꯟꯗꯦꯁꯣꯔꯤꯗꯣ ꯑꯗꯨꯗꯨꯅ ꯃꯥꯒꯤ ꯃꯥꯏ ꯅꯨꯄꯥ ꯑꯃ ꯀꯣꯏꯅꯕ ꯃꯥꯜꯂꯦ ꯍꯧꯖꯤꯛꯄꯨꯗꯤ ꯂꯨꯍꯣꯡꯈ꯭ꯔꯦ ꯍꯥꯏꯕ ꯑꯗꯨꯒꯤ ꯅꯨꯄꯤ ꯑꯗꯨꯒꯤ ꯃꯥꯏ ꯅꯨꯞ ꯅꯨꯄꯥꯗꯨꯅ ꯃꯥꯒ ꯄꯥꯎ ꯐꯥꯎꯅ ꯀꯥꯟꯗ ꯑꯉꯥꯡ ꯑꯃ ꯄꯥꯎ ꯐꯥꯎꯅꯔꯝ ꯃꯥꯜꯂꯦ ꯑꯗꯨꯒꯤ ꯑꯉꯥꯡꯗꫭ ꯃꯌꯨꯝꯗ ꯆꯠꯂꯦ ꯑꯗꯨꯒ ꯄꯨꯔꯨꯔꯒꯅꯦ ꯅꯨꯄꯥꯗꯨꯒꯤ ꯃꯌꯨꯝꯗ ꯄꯨꯔ ꯂꯥꯛꯏꯌꯦ ꯑꯉꯥꯡꯗꯣ ꯅꯨꯄꯤꯗꯣ ꯀꯞꯄ ꯀꯞꯄ ꯂꯥꯛꯑꯦ ꯑꯗꯨꯒꯤ ꯋꯥꯔꯤ ꯇꯝꯃꯛꯏꯕ ꯅꯍꯥꯟ
ꯑꯗꯨꯒꯤ ꯋꯥꯔꯤ ꯅꯍꯥꯟ ꯇꯝꯃꯛꯑꯦ ꯍꯥꯏꯕ ꯋꯥꯔꯤ ꯁꯥꯟꯅꯕ ꯀꯥꯟꯗ
ꯑꯩ ꯌꯨꯝꯗꯤ ꯇꯝꯃꯨꯛꯇꯦꯅꯦ
ꯀꯨꯏꯔꯕ ꯋꯥꯔꯤꯅꯤ ꯍꯥꯏꯌꯦ
ꯑꯩꯉꯣꯟꯗ ꯇꯝꯃꯛꯀꯗꯕ ꯋꯥꯔꯤꯗꯨ ꯊꯝꯃꯛꯇꯗꯅ
ꯍꯥꯏꯔꯨꯅꯨ ꯑꯃꯨꯛ ꯃꯥꯅ ꯀꯅꯥꯝꯇ ꯍꯥꯏꯗꯕꯅꯤ ꯁꯤ ꯋꯥꯁꯦ ꯏꯀꯥꯏꯖꯗꯅ ꯍꯥꯏꯔ ꯂꯤꯊꯣꯔꯛꯄꯅꯦ ꯃꯥꯅ
ꯑꯁ ꯌꯥꯔꯤꯕ ꯑꯩꯗꯨꯅꯗꯤ ꯇ ꯂꯤꯔꯅꯤ ꯌꯥꯔꯦ ꯑꯩ ꯉꯥꯏꯔꯒꯦ ꯅꯝꯕꯣꯜ ꯕꯨꯛꯇꯪ ꯀꯣꯏ ꯆꯠꯊꯣꯛꯎꯔꯒ
ꯎꯝ ꯂꯤ ꯍꯂꯂꫭ ꯑꯃꯝꯇ ꯃꯉꯣꯟꯗ
ꯅꯣꯏꯖꯩ ꯐꯤꯔꯋꯦꯜ ꯀꯝ ꯀꯥꯟꯅꫭ
ꯈꯪꯗꯤꯌꯦ ꯗꯦꯠꯀꯨꯝꯕ ꯍꯥꯏꯗ꯭ꯔꯤꯕ ꯃꯥꯜꯂꯦ
ꯅꯪ ꯑꯁꯦꯡꯒꯤ ꯀꯥꯡꯗ ꯂꯥꯛꯑꯔꯣꯏ ꯍꯥꯏꯔꯣ
ꯑꯩ ꯑꯝꯇ ꯈꯟꯒꯤꯒꯦ ꯍꯥꯏꯕ ꯑꯗꯨꯗꯣ ꯑꯩ ꯍꯧꯖꯤꯛꯀꯥꯟ ꯌꯥꯝ ꯆꯠꯅꯤꯡꯗ꯭ꯔꯦ ꯍꯥꯏꯕ ꯗꯦꯠ ꯀꯌꯥꯗꯅꯣ
ꯗꯦꯠ ꯐꯤꯞꯇꯤꯟꯗꯅꯦ
ꯑꯩꯗꯣ ꯍꯧꯖꯤꯛꯀꯥꯟ ꯀꯩꯝ ꯆꯠꯅꯤꯡꯕ ꯑꯣꯏꯗꯦꯕ ꯑꯗꯨꯒꯤ ꯑꯩ ꯍꯧꯖꯤꯛ ꯀꯥꯡ ꯀꯦꯝ ꯆꯠꯅꯤꯡꯕ ꯑꯣꯏꯗꯦꯕ ꯗꯦꯠ ꯅꯥꯏꯟꯇꯤꯟꯗ ꯗꯦꯠ ꯅꯥꯏꯟꯇꯤꯟꯗ ꯑꯦꯛꯖꯥꯝ ꯂꯩꯌꯦꯕ ꯑꯗꯨꯒꯤ ꯑꯩꯗꯣ ꯈꯟꯖꯥꯟꯅꯩꯅꯦꯕ
ꯌꯥꯔꫭꯏꯗꯨꯏꯗꯤ ꯂꯥꯛꯑꯅꯨ ꯌꯥꯔꯦ ꯑꯩꯁꯨ ꯑꯦꯟꯖꫭ ꯏꯊꯟ ꯇꯧꯔꯒꯦ ꯑꯗꯨ
ꯑꯩ ꯍꯧꯖꯤꯛꯀꯥꯟ ꯑꯁꯦꯡꯕꯩꯅꯤ ꯑꯃꯨꯛ ꯆꯠꯅꯤꯡꯗ ꯆꯠꯅꯤꯡꯗ ꯂꯥꯛꯄꯗꯨꯗꯤ ꯑꯦꯟꯖꯣꯏ ꯇꯧꯕꯁꯨ ꯉꯝꯃꯣꯏ ꯑꯗꯨꯒꯤ ꯑꯩꯗꯣ
ꯌꯥꯔꯦ ꯂꯥꯛꯅꯨ ꯌꯥꯔꯦ ꯃꯈꯥ ꯇꯥꯅꯡ ꯋꯥ ꯃꯈꯥ ꯇꯥꯅ ꯋꯥꯡꯉꯥꯡꯉꯅꯨ
ꯍꯣꯏ ꯍꯣꯏ ꯉꯥꯡꯉꯔꯣꯏ ꯉꯥꯡꯉꯔꯣꯏ ꯌꯥꯔꯦ ꯉꯥꯡꯉꯔꯣꯏ ꯉꯥꯡꯉꯔꯣꯏ
ꯑꯩ ꯑꯝꯇ ꯀꯣꯏꯖꯔꯝꯃꯗꯤꯅꯦ ꯁꯤ ꯌꯦꯡꯉꯨ ꯐꯒꯗꯕꯅꯤ
ꯀꯥꯡꯗ ꯎꯅꯕ ꯐꯠꯇꯦ ꯊꯨꯡꯅꯗꯦ ꯍꯥꯏꯕꯅꯤ
ꯐꯔꯦ ꯅꯪ ꯑꯩ ꯎꯅꯔꯣꯏꯗꯕ ꯅꯠꯇ꯭ꯔꯣ
ꯑꯥ
ꯐꯔꯦ ꯑꯗꯤ ꯊꯨꯡꯅꯗꯅꯕ
ꯍꯥꯏꯕꯅꯦ ꯑꯁꯦꯡꯕꯒꯤ ꯀꯥꯡꯗ ꯎꯅꯕꯗꯣ ꯀꯥꯡꯈꯣꯡ ꯆꯥꯏ ꯍꯥꯏꯕꯅꯦ
ꯏꯁ ꯌꯥꯝ ꯈꯪꯖꯔꯛꯏꯕ
ꯈꯪꯉꯤꯅꯤ ꯑꯍꯥꯟ ꯍꯥꯏꯕꯗ ꯇꯥꯔꯤꯅꯤ
ꯗꯨꯛ ꯊꯥꯕꯕꯨ ꯍꯩꯇꯕꯤ ꯅꯪꯅ
ꯑꯩ ꯗꯨꯛ ꯊꯥꯕ ꯍꯩꯇꯦꯗꯤ ꯅꯪꯉꯣꯟꯗ ꯀꯅꯥꯅ ꯍꯥꯏꯒꯦ ꯍꯥꯏ ꯑꯩꯅ ꯑꯩ ꯑꯩ ꯎꯔꯕꯕ ꯅꯪ ꯑꯩꯅ ꯑꯩꯅ ꯇꯧꯕ ꯎ ꯑꯩ ꯗꯨꯛ ꯑꯩ ꯗꯨꯛ ꯊꯥꯕꯁꯦ ꯅꯪ ꯎꯈ꯭ꯔꯕꯕꯅꯪ
ꯎꯔꯦ
ꯎꯗꯤ ꯎꯗꯅꯅꯦ ꯌꯥꯝꯅ ꯉꯥꯡꯉꯛꯀꯅꯨ
ꯅꯪ ꯍꯩꯒꯦ ꯍꯥꯏꯕ꯭ꯔꯣ ꯍꯩꯕ꯭ꯔꯣ ꯅꯪꯕꯣ
ꯑꯩꯁꯤꯕꯨ ꯂꯥꯏ ꯈꯨꯔꯨꯝ ꯍꯩꯇꯕ ꯃꯤ ꯃꯥꯟꯕ꯭ꯔꯕ
ꯅꯪꯗꯤ ꯂꯥꯏꯁꯨ ꯅꯤꯡꯗꯅ
ꯑꯩ ꯂꯥꯏ ꯅꯤꯡꯉꯤ ꯀꯩꯅꯣ ꯅꯣꯏꯗꯧꯅ ꯃ ꯇꯦꯝꯄꯜꯗ ꯇꯦꯝꯄꯜꯗ ꯆꯠ ꯆꯠꯇꯅ ꯈꯨꯔꯨꯝꯕ ꯃꯥꯟꯕ꯭ꯔꯥ ꯑꯩ ꯏꯁꯥꯅ ꯑꯗꯨꯝ ꯑꯩꯅ ꯂꯥꯏ ꯈꯨꯔꯨꯝꯅꯤꯡꯉꯛꯄ ꯅꯣꯡꯃꯒꯤ ꯅꯨꯃꯤꯠ ꯑꯃꯗ ꯑꯗꯨꯝ ꯈꯣꯏꯔꯝꯃꯦ ꯑꯩ ꯏꯊꯟꯇ
ꯑꯦꯊꯤꯁ ꯑꯃ ꯍꯧꯖꯤꯛ ꯂꯥꯏ ꯅꯤꯡꯈ꯭ꯔꯦ ꯑꯩ ꯌꯥꯅꯤꯡꯗꯦ ꯑꯦꯊꯤꯁ ꯁꯨꯠ ꯑꯣꯜꯋꯦꯁ ꯕꯤ ꯑꯦ ꯑꯦꯊꯤꯁ
ꯏꯪꯂꯤꯁ ꯀꯌꯥꯝ ꯂꯣꯜꯂꯤꯀꯣ
ꯂꯣꯜꯂꯦ ꯑꯈꫭꯏ ꯈꯔ ꯇꯧꯔꯛꯀꯅꯤ
ꯀꯣꯛꯄꯨ ꯆꯤꯛꯆꯩꯗ
ꯃꯥꯒꯤ
ꯑꯩ ꯂꯝꯖꯦꯜ ꯑꯃ ꯆꯦꯟꯗꯧ ꯂꯩꯕꯅ ꯌꯥꯝꯅ ꯊꯨꯅ ꯆꯦꯟꯅꯤꯡꯉꯦ ꯑꯩ ꯍꯧꯖꯤꯛ ꯈꯔ ꯏꯁꯥꯁꯦ ꯈꯤꯇꯪ ꯑꯦꯛꯇꯤꯞ ꯑꯣꯏꯔꯤꯀꯟꯁꯤ ꯁꯠ ꯁꯠ ꯆꯦꯜꯍꯧꯔꯗꯤ ꯆꯦꯟꯅꯤꯡꯉꯤ ꯂꯝꯖꯦꯜ ꯆꯦꯟ ꯐꯕ ꯀꯩꯅꯣ ꯀꯣꯇꯣꯛ ꯀꯣꯇꯣꯛꯅ ꯍꯥꯜꯂꯥꯛꯏꯗꯨ ꯂꯥꯛꯍꯜꯂꯛꯀꯅꯣ ꯂꯝꯖꯦꯟ ꯆꯦꯟꯅꯤꯡꯉꯦ ꯍꯥꯏꯕ ꯑꯩ ꯂꯝꯖꯦꯟ ꯆꯦꯟꯅꯤꯡꯉꯦ ꯍꯥꯏꯕ
ꯍꯣꯏ ꯆꯦꯟꯂꯣ
ꯑꯩ ꯆꯦꯜꯂꯦ ꯑꯩ ꯉꯁꯤꯁꯨ ꯆꯦꯜꯂꯤ ꯀꯤꯂꯣꯃꯤꯇꯔ ꯃꯉꯥ ꯆꯦꯜꯂꯦ ꯏꯊꯟꯇꯥ
ꯎ
ꯏꯊꯟꯇꯥ ꯆꯦꯜꯂꯤ ꯏꯊꯟꯇꯥ ꯅꯪꯁꯨ ꯆꯦꯜꯂꯣ
ꯆꯦꯟꯂꯣꯏ ꯄꯨꯛ ꯐꯨꯛ ꯄꯨꯛ ꯉꯝꯗ꯭ꯔ ꯀꯥꯟꯁꯤꯗ
ꯄꯨꯛꯇꯣ ꯃꯌꯦꯡ ꯇꯥꯔꯛꯀꯗꯣꯏꯅꯦ
ꯑꯩ ꯑꯣꯅꯕ
ꯅꯪꯅ ꯃꯌꯥꯝ ꯀꯪꯕ ꯑ ꯑꯃꯇꯕꯨ ꯌꯦꯡꯅꯤꯡꯉꯦ ꯑꯩ
ꯀꯪꯉꯅꯤ ꯑꯩ ꯗꯣꯛꯇꯔ ꯑꯃ ꯀꯣ ꯀꯪꯗ꯭ꯔꯣꯃꯤ
ꯌꯥꯔꯦ ꯏꯕꯦꯝꯃ ꯃꯤꯠꯀꯁꯦ ꯄꯥꯡꯖꯅꯤꯡꯗ꯭ꯔꯦ ꯑꯩ
ꯑꯩꯒꯤ ꯗꯥꯛꯇꯔ ꯌꯥꯏꯐꯕꯤꯗꯣ ꯀꯧꯒ
ꯍꯥꯥ
ꯃꯤꯔꯦꯟꯗꯥ ꯑꯗꯨ
ꯍꯤꯔꯦꯟꯇ ꯍꯥꯏꯗꯤ ꯀꯅꯥꯅꯣ
ꯑꯩꯒꯤ ꯗꯥꯛꯇꯔ ꯃꯤꯔꯟꯗꯥꯅ ꯑꯃ ꯂꯩ ꯑꯩꯅ ꯑꯉꯥꯡ ꯑꯣꯏꯔꯤꯀꯥꯟꯗꯒꯤ ꯂꯨꯝꯖꯔꯛꯄ
ꯅꯪꯅ ꯂꯨꯝꯗꯕꯁꯦ ꯀꯅꯥ ꯂꯩꯇ꯭ꯔꯦ ꯂꯩꯀꯥꯏ ꯈꯨꯗꯤꯡꯒꯤ ꯂꯨꯝꯕꯁꯦ ꯁꯨꯝ ꯂꯩꯈꯠꯂꯛꯄꯩ ꯋꯥꯔꯤꯅꯦꯕ
ꯋꯥꯡꯈꯩ ꯆꯠꯂꯅꯤ ꯑꯩꯈꯣꯏꯗꯗꯥꯋꯥꯏ ꯕꯦꯁꯅꯦ ꯑꯩꯈꯣꯏꯗꯥꯋꯥꯏ ꯃꯃꯥꯟꯅꯕꯤꯅꯤ
ꯍꯣꯏ ꯅꯪꯗꯤ ꯁꯝꯊꯤꯡ ꯑꯣꯜꯗꯔ ꯁꯝ ꯋꯥꯟ ꯑꯣꯜꯗꯔ
ꯑꯗꯨ ꯈꯪꯗꯦ ꯃꯥꯒꯤ ꯅꯨꯄꯥꯒꯗꯤ
ꯗꯦꯠꯁ ꯋꯥꯠ ꯌꯨ ꯂꯕ ꯏꯃꯥ ꯏꯪꯂꯤꯁꯀ ꯉꯥꯡꯊꯣꯛꯈ꯭ꯔꯦ ꯁꯣꯏꯔꯦ ꯃꯅꯤꯄꯨꯔꯤ ꯉꯥꯡꯉꯣ ꯍꯥꯏꯔꯒ ꯑꯩꯅ ꯅꯦꯍꯥꯗ ꯍꯪꯉꯦ ꯑꯩꯅ ꯅꯦꯍꯥꯗ ꯍꯪꯉꯦꯕꯀꯣ ꯑꯩꯅ ꯁꯤꯗ ꯂꯣꯏꯈ꯭ꯔꯦ ꯑꯅꯧꯕ ꯄꯤꯔꯛꯈꯤꯗ꯭ꯔꯅ ꯑꯗ ꯃꯥꯅ ꯄꯤꯔꯛꯈꯤꯅꯤ ꯍꯥꯏꯔꯛꯑꯦ
ꯍꯣꯏ ꯌꯥꯏꯑꯦ ꯀꯥꯟꯅꯗ꯭ꯔꯥ
ꯑꯗꯨꯗꯣ ꯑꯩ ꯀꯩꯅꯣꯝ ꯍꯥꯏꯒꯦꯕ ꯑꯗꯨꯗꯣ ꯑꯩꯉꯣꯟꯗ ꯑꯃꯨꯛꯅꯦ ꯑꯩꯅ ꯇꯧꯔꯨꯕꯁꯤꯡꯗꯨꯗ ꯑꯃꯨꯛ ꯇꯥꯛꯁ ꯇꯧ ꯈꯣꯠꯂꯣꯅ ꯑꯃꯨꯛ ꯍꯥꯏꯈꯤꯗꯣꯏꯔꯣ ꯑꯩꯗꯣ
ꯀꯩꯅꯣ ꯇꯥꯛꯁ ꯇꯧ ꯈꯣꯂꯣ ꯍꯥꯏꯔꯣ ꯍꯥꯏꯕꯨ ꯀꯩꯅꯣ
ꯑꯩꯅ ꯃꯤꯉꯣꯟꯗ ꯀꯣꯜ ꯇꯧꯔꯨꯕꯁꯤꯡꯗꯣ ꯑꯗ ꯇꯥꯛꯁ ꯀꯩꯀꯥꯗꯣ ꯇꯧꯑꯣ ꯈꯣꯠꯂꯣꯅ ꯑꯃꯨꯛ ꯍꯥꯏꯈꯤꯗꯣꯏꯔꯕ ꯑꯩꯗꯣ
ꯍꯥꯏꯗꯔ꯭ꯁꯨ ꯌꯔꯦꯗꯥ
ꯑꯥꯁ ꯍꯥꯏꯗꯔ꯭ꯁꯨ ꯌꯥꯔꯗꯤ ꯐꯅꯤ ꯑꯩꯗꯤ ꯅꯝꯐꯨꯗ ꯁꯥꯟꯅꯈꯤꯕ ꯉꯥꯛꯇ ꯑꯣꯏꯕꯒꯤ ꯑꯩꯗꯣ ꯇꯜꯂꯦ ꯍꯥꯏꯕ
ꯍꯥꯏꯕ ꯈꯪꯕ꯭ꯔꯥ
ꯌꯥꯔꯦ ꯍꯥꯏꯗꯨꯁꯨ
ꯑꯗꯨꯅꯦ ꯅꯦꯍꯥꯗꯤ ꯑꯩꯉꯣꯟꯗ ꯍꯥꯏꯔꯛꯏꯗꯨꯗꯤ
ꯀꯩ ꯍꯥꯏꯔꯤꯕ
ꯃꯥ ꯑꯩꯉꯣꯟꯗ ꯇꯥꯛꯁꯤ ꯃꯤ ꯑꯇꯩ ꯑꯇꯣꯞꯄ ꯑꯃꯨꯛ ꯇꯧꯔꯣ ꯇꯧ ꯂꯣꯏꯔꯒ ꯇꯥꯛꯁ ꯑꯅꯧꯕ ꯑꯃꯃꯨꯛ ꯄꯤꯔꯦ ꯁꯤꯁꯤ ꯃꯤꯁꯤꯡꯗꯣ ꯑꯃꯨꯛ ꯑꯅ ꯃꯥꯅ ꯑꯃꯨꯛ ꯍꯥꯏꯔꯛꯏꯗꯨꯗꯤ ꯑꯗꯨꯃꯥꯏꯅ ꯇꯧꯗꯅ ꯑꯩꯅ ꯀꯣꯜ ꯇꯧꯔꯨꯕꯁꯤꯡꯗ ꯇꯥꯛꯁ ꯑꯅꯧꯕ ꯂꯥꯛꯄ ꯍꯧꯖꯤꯛꯀꯤ ꯄꯥꯕꯤ ꯈꯣꯠꯄꯤ ꯂꯥꯛꯄꯗꯨꯗ ꯇꯧꯋ ꯈꯣꯠꯂꯣꯅ ꯑꯃꯨꯛ ꯍꯥꯏꯗꯣꯏꯔꯥ ꯍꯪꯕꯅꯦ ꯑꯩꯒꯤꯁꯤ
ꯍꯥꯏꯔ꯭ꯁꯨ ꯌꯥꯏ ꯍꯥꯏꯗꯔ꯭ꯁꯨ ꯌꯥꯏ ꯌꯥꯎꯅꯤꯡꯕ ꯌꯥꯎꯅꯤꯡꯗꯕꯗꯨ ꯀꯅꯥꯅ ꯈꯪꯕꯅꯣ ꯑꯩꯁꯨ ꯈꯪꯗꯦ ꯀꯩꯅꯣ ꯑꯩꯖꯨ ꯒ꯭ꯌꯥꯟꯑꯃ ꯏꯇꯥ ꯇꯥꯗꯦ ꯏꯉꯥꯎ ꯉꯥꯎꯋꯤ ꯑꯩꯖꯨ
ꯑꯁ ꯑꯩꯖꯄ ꯈꯪꯗꯦꯗ ꯅꯣꯏ ꯅꯣꯏꯒꯤ ꯀꯩꯅꯣꯅ ꯇꯧꯔꯕ ꯑꯥ ꯁꯤꯁꯦ ꯅꯣꯏ ꯗꯤꯄꯥꯔꯠꯃꯦꯟꯀꯤ ꯑꯣꯖꯥꯅ ꯇꯧꯔꯛꯄ ꯍꯥꯏꯔꯛꯄ ꯋꯥꯔꯕ
ꯎꯝ ꯐꯨꯠꯕꯣꯜ ꯑꯃ ꯁꯥꯟꯅꯅꯤꯡꯏꯉꯣ
ꯑꯣ ꯑꯩꯗꯣ ꯗꯦꯠ ꯑꯩꯇꯤꯟꯗ ꯐꯨꯠꯕꯣꯜ ꯑꯃ ꯁꯥꯟꯅꯧ ꯍꯥꯏꯕꯅꯦꯕ ꯑꯗ ꯑꯩꯗꯣ ꯅꯣꯡꯉꯥꯂ ꯑꯦꯛꯖꯥꯝ ꯂꯩꯕꯗꯨꯗ ꯑꯩꯗꯣ ꯌꯥꯎꯔꯒꯦ ꯇꯧꯕꯅꯦ ꯇꯟꯗꯅ ꯑꯦꯛꯖꯥꯝꯗꯣ ꯈꯟꯕꯨꯗꯤ ꯈꯜꯂꯛ ꯇꯧꯕ ꯃꯥꯟꯗꯦꯕꯀꯣ ꯑꯗꯨ ꯑꯣꯏ ꯇꯥꯔꯒꯁꯨ ꯑꯩꯗꯣ ꯇꯥꯛ ꯄ꯭ꯔꯤꯄꯦꯌꯔ ꯇꯧꯅꯤꯡꯕ ꯑꯗꯣ ꯐꯨꯠꯕꯣꯜ ꯁꯥꯟꯅꯕꯗꯨꯗ ꯁꯣꯏ ꯁꯣꯏ ꯁꯣꯏꯗꯅꯒ ꯁꯣꯛ ꯈꯣꯠ ꯇꯧꯔꯗꯤ ꯁꯤ ꯑꯦ ꯄꯤ ꯑꯦꯐ ꯑꯦꯛꯖꯥꯝ ꯂꯩꯌꯦ ꯗꯦꯠ ꯅꯥꯏꯟꯇꯤꯟꯗ
ꯑꯉꯥꯡꯒꯤ ꯄꯣꯠꯆꯩ ꯂꯩꯁꯟꯕ
ꯀꯩ ꯑꯉꯥꯡ ꯄꯣꯠ ꯆꯩꯩ ꯂꯦꯞꯁꯟꯕꯗꯦ
ꯃꯣꯏ ꯌꯨꯇꯨꯞꯇꯥ ꯊꯣꯛꯂꯛꯄꯩ
ꯅꯪ ꯍꯧꯖꯤꯛ ꯌꯨꯇꯨꯞꯁꯨ ꯌꯦꯡꯉꯤꯔꯣ
ꯑꯥꯎ
ꯅꯪ ꯍꯧꯖꯤꯛ ꯋꯥꯔꯤ ꯌꯥꯝ ꯁꯥꯟꯅꯅꯤꯡꯗꯅ ꯁꯥꯟꯅꯕ ꯃꯥꯜꯂꯤ
ꯅꯇꯦ ꯂꯦꯞꯇꯣꯞꯇꯅꯤꯗ ꯑꯩꯗꯤ ꯂꯦꯞꯇꯣꯞ ꯑꯣꯟ ꯇꯧꯔ ꯊꯝꯕꯅꯦ ꯑꯦ ꯏꯃꯦꯜꯒꯨꯝꯕ ꯅꯣꯇꯤꯐꯤꯀꯦꯁꯟ ꯍꯦꯛ ꯂꯥꯛꯄꯗꯣ ꯃꯣꯏ ꯍꯧꯖꯤꯛꯇꯤ ꯑꯦꯁꯥꯏꯟꯃꯦꯟ ꯇꯧꯕꯒꯤ ꯀꯩꯅꯣ ꯍꯦꯛ ꯍꯦꯛ ꯊꯥꯗꯣꯔꯛꯑꯦꯕ
ꯑꯗꯣ ꯅꯪ ꯇ꯭ꯔꯥꯟꯁꯀ꯭ꯔꯤꯞꯁꯟꯒꯤ ꯑꯃ ꯇꯧꯋꯦ ꯍꯥꯏꯗꯣ ꯀꯔꯤꯌꯥꯒꯤꯔ
ꯎꯝ ꯑꯗꯨ ꯇꯧꯅꯤꯡꯉ ꯇꯧꯅꯤꯡꯕ꯭ꯔꯣ
ꯑꯗꯨꯗꯣ ꯂꯨꯄꯥ ꯄꯩꯁꯥ ꯐꯪꯕ꯭ꯔꯣ
ꯑꯩꯈꯣꯏ ꯂꯣꯏ ꯐꯪꯗꯣꯏꯅꯤ ꯀꯩꯅꯣꯅꯦ
ꯑꯗꯨ ꯇꯔ ꯑꯗꯨ ꯑꯗꯨꯗꯣ ꯇꯥꯛꯁ ꯄꯤꯔꯛꯇꯅ ꯀꯃꯥꯏꯅ ꯇꯧꯗꯣꯔꯤꯒꯦ ꯇꯧꯅꯤꯡꯕ꯭ꯔꯥ ꯍꯥꯏꯁꯦ
ꯑꯗꯣ ꯍꯥꯏ ꯍꯥꯏꯒꯗꯕꯅꯦ
ꯀꯅꯥꯅ
ꯇ꯭ꯔꯥꯟꯁꯀ꯭ꯔꯤꯞꯁꯟꯒꯤꯗꯨ ꯇ꯭ꯔꯥꯟꯁꯂꯦꯁꯟꯒꯤꯗꯤ ꯇꯧꯈ꯭ꯔꯦ ꯇ꯭ꯔꯥꯟꯁꯀ꯭ꯔꯤꯞꯁꯟꯒꯤꯗꯣ ꯍꯥꯞꯄꯤꯌꯣ ꯑꯗꯨ ꯈꯪꯗꯦ ꯅꯣꯏ ꯀꯌꯥ ꯈꯨꯠꯂꯣꯏꯒꯗ꯭ꯔꯥ ꯈꯨꯠꯂꯣꯏ ꯔꯣꯏꯗ꯭ꯔꯥ ꯈꯪꯗꯦ
ꯑꯗꯣ ꯇꯧ ꯀꯩꯅꯣ ꯇꯧꯔꯒꯦꯗ ꯑꯩ ꯅꯦꯍꯥꯅ ꯍꯥꯏꯕꯗ ꯇꯥꯛꯁ ꯑꯅꯧꯕ ꯑꯃ ꯄꯤꯔꯛꯈꯤꯅꯤ ꯍꯥꯏ ꯑꯗꯨ ꯄꯤꯔꯛꯄꯗꯣ ꯌꯦꯡꯉꯒꯦ ꯑꯗꯨꯒ ꯀꯩ ꯀꯩꯅꯣ ꯈꯔ ꯇꯧꯅꯕ
ꯎꯝ ꯎꯝ
ꯋꯥꯕꯅ ꯂꯣꯏꯔꯦ ꯃꯤꯠꯁꯦ ꯄꯥꯡꯅꯤꯡꯗ꯭ꯔꯦ ꯐꯤ ꯊꯥꯗꯣꯛꯇ꯭ꯔꯤ ꯍꯥꯏꯕ ꯑꯩꯗꯣ ꯄꯨꯡ ꯇꯨꯌꯦꯞꯇꯤ ꯇꯥ